ꯍꯜꯂꯣ ꯏꯇꯥꯎ
ꯍꯜꯂꯣ
ꯍꯜꯂꯣ
ꯍꯜꯂꯣ
ꯇꯥꯗꯦ ꯀꯥꯅꯅꯣ
ꯀꯩꯅꯣꯅꯦ ꯍꯧꯖꯤꯛꯇ ꯐꯣꯟ ꯌꯦꯡꯕꯒꯤ ꯍꯥꯏꯅꯔꯝꯕꯒꯤ ꯐꯣꯟ ꯇꯧꯔꯛꯏꯅꯤꯅꯦ ꯐꯨꯠꯕꯣꯜꯁꯤ ꯚꯔꯖꯤꯟꯅ ꯏꯅꯩ ꯅꯩ ꯒꯨꯝ ꯇꯧꯋꯤꯅꯦ
ꯏꯁ ꯕꯔꯖꯤꯟ ꯍꯥꯏꯗꯨꯗꯤ ꯉꯍꯥꯛꯇꯪꯒꯤ ꯙꯞꯅꯤꯅꯦ
ꯌꯦꯡꯉꯨꯅꯦ ꯌꯦꯡꯉꯨꯅꯦ ꯏꯇꯥꯎꯁꯨ ꯂꯥꯞꯐ ꯌꯦꯡꯉꯨꯅꯦ ꯕꯣꯜꯖꯦ ꯕꯔꯖꯤꯟꯅ ꯅꯩꯔꯤꯅꯦ ꯏꯇꯥꯎ ꯄꯥꯎ ꯐꯥꯎꯔꯛꯏꯅꯦ ꯀꯃꯥꯏ ꯇꯧꯔꯕ ꯖꯥꯠꯅꯣꯅ
ꯕꯔꯖꯤꯟ ꯍꯥꯏꯁꯤꯗꯤ ꯉꯍꯥꯛꯇꯪ ꯉꯍꯥꯛꯇꯪꯒꯤ ꯗꯥꯞ ꯇꯧꯔꯒ ꯂꯣꯏꯔꯛꯄꯗ ꯄꯔꯣꯒ ꯇꯣꯛꯈ꯭ꯔꯗꯕꯅꯤ
ꯑꯦ ꯇꯣꯢ ꯇꯣꯢꯅ ꯐꯥꯔꯁ ꯍꯥꯞꯇ ꯕꯔꯖꯤꯟꯅ ꯑꯃꯗꯤ ꯁꯣꯢꯗꯅ ꯆꯠꯂꯛꯀꯅꯤ ꯌꯦꯡꯉꯣ
ꯑꯗꯒꯤ ꯍꯔꯥꯎꯍꯜꯂꯒ ꯑꯍꯝ ꯏꯇꯥꯎꯅ ꯌꯥꯝꯅ ꯍꯔꯥꯎꯔꯤꯁꯤꯕꯨ ꯀꯃꯥꯏꯅ ꯇꯧꯔꯤꯅꯣ
ꯏꯁ ꯕꯣꯜꯗꯣ ꯍꯧꯖꯤꯛ ꯕꯔꯖꯤꯜꯅ ꯈꯔ ꯄꯥꯏ ꯄꯥꯢꯔꯛꯄ ꯁꯤꯗ ꯍꯔꯥꯎꯔꯤꯕꯅꯤ
ꯍꯦꯔꯣꯒꯤꯗꯤ ꯂꯥꯁ ꯇꯅ ꯇ ꯍꯥꯏꯅꯩꯗꯨ ꯈꯪꯗ꯭ꯔꯣ
ꯍꯦꯔꯣꯒꯤ ꯂꯥꯁꯇ ꯑꯗꯨ ꯕꯥꯖꯤꯟꯗ ꯇꯧꯔꯛꯄꯔ ꯑꯝꯗꯤ ꯁꯣꯏꯗ꯭ꯔꯕꯅꯤ ꯐꯔꯦ ꯐꯥꯁ ꯍꯥꯞ ꯂꯩꯔꯝꯗꯥꯏꯗ ꯀꯝꯄꯜꯁꯔꯤ ꯚꯔꯁꯤꯟꯅ ꯑꯃ ꯆꯜꯂꯛ ꯀꯅꯤ ꯌꯦꯡꯉꯣ
ꯕꯦꯠꯀꯤꯗꯤ ꯍꯥꯟꯅ ꯇꯧꯖꯁꯅꯣ
ꯎꯝ ꯅꯦꯃꯥꯔ ꯊꯥꯗꯣꯛꯇꯦꯢ ꯅꯠꯇ꯭ꯔꯣ ꯍꯧꯖꯤꯛ ꯍꯞ ꯃꯇꯨꯡꯗ ꯅꯦꯃꯥ ꯊꯥꯗꯣꯛꯂꯛ ꯑꯅꯤ ꯑꯗꯩꯗꯤ ꯍꯦꯟꯅ ꯅꯈꯥꯏꯔꯅꯤ
ꯑꯦ ꯅꯦꯃꯥꯔꯗꯨꯗꯤ ꯀꯩꯁꯨ ꯂꯩꯕ ꯅꯠꯇ ꯍꯦ ꯇꯦꯠ ꯇꯥ ꯇꯦꯠ ꯇꯥ ꯇꯧꯔꯒ ꯇꯦꯠ ꯇꯦꯠ ꯇꯧꯔꯒ ꯑꯌꯣ ꯑꯌꯣ ꯍꯥꯏ ꯂꯩꯈ꯭ꯔꯦ ꯗꯣꯗꯨꯗ ꯀꯩꯅꯣꯅꯦ ꯗꯨꯛꯌꯥꯝ ꯊꯥꯖꯔꯤꯗꯨꯕꯣ
ꯍꯣꯅꯦ ꯉꯥꯛꯇꯪ ꯂꯩꯔꯁꯨ ꯑꯩꯅ ꯎꯝ
ꯢꯇꯥꯎ ꯢꯇꯥꯎ ꯆꯥꯅ ꯊꯛꯅꯕ ꯔꯦꯗꯤ ꯂꯩꯔꯣꯗ ꯄꯉꯥꯡ ꯉꯥꯡꯒꯅꯨꯗ
ꯑꯦ ꯔꯦꯗꯤꯁꯤ ꯢꯇꯥꯎꯅ ꯂꯩꯕ꯭ꯔꯥ ꯑꯩꯅ ꯂꯩꯕ꯭ꯔ ꯌꯦꯡꯕ ꯇꯥꯔꯦ
ꯏꯇꯥꯎꯁꯨ ꯄꯥꯡꯅꯣꯞ ꯅꯣꯞ ꯇꯕꯅꯦ ꯍꯦ ꯇꯧꯔꯛꯀꯅꯨꯍꯦ
ꯍꯧꯖꯤꯛ ꯕꯣꯜꯖ ꯕꯔꯖꯤꯟꯅ ꯄꯥꯏ ꯂꯩꯔꯦ ꯍꯥꯢꯕ
ꯕ꯭ꯔꯖꯦꯟꯗꯨꯗꯤ ꯍꯧꯔꯛꯄꯒꯤꯅꯦ ꯍꯥꯏꯕꯅꯤꯅꯦ ꯑꯩꯅ ꯍꯥꯏꯁꯦ ꯕꯣꯜ ꯕꯣꯜ ꯌꯦꯡꯉꯒ ꯅꯤꯁꯥ ꯈꯥꯢꯅꯣ ꯇꯧꯔꯤꯁꯤꯕꯣ
ꯈꯪꯗ꯭ꯔꯦꯗ ꯕꯣꯟꯁꯤ ꯕꯥꯖꯤꯟꯅ ꯁꯅ ꯂꯩꯕꯁꯤꯗ ꯑꯩꯗꯤ ꯏꯇꯥꯎꯗ ꯂꯛꯅꯉꯦꯅ ꯇꯧꯔꯛꯢꯕꯅꯤꯅꯦ
ꯀꯩꯁꯨ ꯀꯥꯏꯗꯦꯍꯦ ꯄꯥꯏꯖꯁꯅꯨ ꯉꯍꯥꯛꯇꯪ ꯈꯔ ꯂꯩꯔꯒ ꯄꯥꯏ ꯐꯪꯉꯔꯣꯏ ꯚꯥꯏ ꯐꯪꯗ꯭ꯔꯤꯉꯥꯏꯗꯨ ꯐꯔꯦꯅꯤ ꯄꯥꯏ ꯐꯪꯉꯔꯣꯏꯗꯧꯕꯅꯤꯅ ꯍꯧꯖꯤꯛ ꯈꯔ ꯄꯥꯏꯍꯜꯂꯤꯅꯤꯅꯦ
ꯌꯦꯡ ꯇꯔꯦꯗꯅ
ꯌꯦꯡꯕꯤꯌꯨ ꯌꯦꯡꯕꯤꯌꯨ ꯃꯨꯟꯅ ꯃꯨꯟꯅ ꯀꯨꯞꯅ ꯌꯦꯡꯕꯤꯌꯨ
ꯁꯨ ꯏꯊꯟꯗ ꯌꯦꯡꯉꯝꯕꯗꯨꯗ ꯑꯩ ꯅꯨꯡꯉꯥꯏꯇꯦ ꯏꯇꯥꯎꯅ ꯐꯣꯟ ꯇꯧꯂꯒ ꯑꯃꯨꯛ ꯇꯪ ꯕꯣꯟꯖꯤ ꯈꯤꯇꯪ ꯅꯩꯈꯠꯂꯛꯄ ꯁꯤꯗꯀꯣ ꯅꯦꯃꯥꯒ ꯊꯥꯗꯣꯔꯛꯇ꯭ꯔꯦ ꯑꯁ ꯍꯣꯔꯦꯟ ꯊꯥꯗꯣꯔꯂꯛ ꯑꯗꯤ ꯇꯧꯗꯣꯏꯁꯤ ꯚꯔꯖꯤꯟ ꯖꯄꯥꯟꯗꯤ ꯕꯣꯟꯕꯨ ꯄꯥꯏ ꯐꯪꯉꯔꯣꯏꯅꯤ ꯍꯥꯞ ꯃꯇꯨꯡꯗꯗꯤ ꯏꯇꯥꯎ
ꯔꯦ ꯖꯄꯥꯟꯁꯤꯕꯨ ꯇꯔꯥꯏ ꯇꯔꯥꯏ ꯍꯥꯏꯅꯔꯣꯏꯁꯤꯀꯣ ꯅꯪ ꯂꯥꯟꯒꯅꯤꯀꯣ ꯍꯣꯔꯦꯟ ꯍꯥꯞ ꯃꯇꯨꯡꯗ ꯍꯥꯞ ꯃꯇꯨꯡꯗ ꯌꯦꯡꯉꯨ ꯑꯩꯈꯣꯏꯒꯤꯁꯨ ꯁꯥꯊꯤ ꯁꯥꯊꯤꯕ ꯃꯤ ꯌꯥꯝ ꯂꯩꯔꯤ ꯄꯣꯠꯅꯤꯇ ꯑꯩꯈꯣꯏ ꯀꯣꯆꯇꯨꯅ ꯊꯥꯗꯣꯔꯛꯇꯕꯒꯤ ꯇꯧꯔꯤꯅꯤꯀꯣ ꯑꯗꯩ ꯊꯥꯗꯣꯔꯛꯄꯗ ꯅꯣꯏ ꯅꯦꯃꯥꯔꯒꯗꯣ ꯃꯊꯤ ꯆꯠꯇꯣꯏꯅꯤꯍꯦ
ꯌꯦꯡꯅ ꯇꯥꯔꯦ ꯍꯥꯞ ꯃꯇꯨꯡꯗ ꯀꯅꯥꯏ ꯀꯥꯡꯕꯨꯅ ꯅꯩꯔꯛꯄꯅꯣꯗ
ꯑꯗꯨ ꯅꯣꯏ ꯄꯥꯏꯖꯁꯅꯨꯅꯦ ꯑꯩꯈꯣꯏ ꯒꯣꯜ ꯌꯥꯝꯃꯗꯤ ꯌꯥꯔꯕ ꯅꯠꯇ꯭ꯔꯣ
ꯑꯦ ꯌꯥꯔꯦ ꯒꯣꯜꯕꯨ ꯍꯦꯟꯒꯗꯤ ꯌꯥꯔꯦ
ꯑꯗꯨꯅꯤ ꯑꯗꯨꯒ ꯀꯣꯜ ꯅꯣꯏꯅ ꯀꯣꯜ ꯕꯣꯜ ꯌꯥꯝ ꯄꯥꯏꯖꯔꯣ ꯑꯩꯈꯣꯏꯅ ꯒꯣꯜ ꯌꯥꯝ ꯆꯜꯂꯒꯦ ꯌꯥꯔꯦꯗꯅ
ꯍꯣꯏ ꯍꯣꯏ
ꯑꯗꯨꯑꯣꯏꯗꯤ ꯏꯇꯥꯎꯅ ꯑꯍꯥꯎ ꯑꯍꯥꯎꯕ ꯃꯌꯥꯝ ꯑꯃ ꯂꯩꯔꯅꯤꯗꯅ
ꯂꯩ ꯇꯔꯦꯗꯅ ꯑꯦ ꯖꯄꯥꯟꯅꯕꯨ ꯊꯣꯏꯔꯗꯤ ꯏꯇꯥꯎ ꯑꯈꯣꯏꯗꯤ ꯂꯩꯔꯒꯦꯗ ꯂꯩꯔꯕꯅꯤ
ꯑꯦꯁ ꯌꯨꯝꯐꯝ ꯑꯃ ꯂꯩꯌꯨ ꯍꯥꯏꯍꯧ ꯐꯗꯣꯏꯖꯥꯠꯂꯥ
ꯊꯣꯏꯕꯨ ꯊꯣꯏꯔꯗꯤ ꯂꯩꯔꯗꯕꯅꯤ ꯏꯇꯥꯎ
ꯀꯅꯥ ꯀꯅꯥ ꯌꯦꯡꯉꯤꯅꯣ ꯏꯇꯣꯝꯇꯔꯣ
ꯏꯇꯣꯝꯇ ꯐꯣꯟꯗ ꯌꯦꯡꯉꯝꯕꯅꯤ
ꯐꯣꯟꯗꯕꯨ ꯌꯦꯡꯅꯕ꯭ꯔꯅꯦ ꯆꯥꯎꯅ ꯀꯥꯞꯊꯣꯛꯇꯅ ꯇꯤꯚꯤ ꯑꯄꯥꯛꯄꯒꯨꯝ ꯇꯧ ꯌꯦꯡꯒꯗꯕꯅꯤꯅꯦ
ꯐꯣꯟ ꯃꯆꯥ ꯑꯃꯗ ꯊꯦꯠ ꯊꯥ ꯊꯦꯠ ꯊꯥ ꯇꯧꯔꯒ
ꯌꯨ ꯑꯗꯨꯃꯥꯏꯅꯥꯏ ꯍꯥꯏꯗꯣ ꯇꯟꯗ꯭ꯔꯣ ꯆꯥꯎꯅ ꯀꯥꯞꯊꯣꯛꯀꯗꯧꯅꯤꯅꯦ
ꯏꯇꯥꯎ ꯍꯣꯏ ꯃꯌꯥꯝꯒ ꯄꯨꯜꯂꯒ ꯌꯦꯡꯉꯗꯤ ꯀꯥꯞꯊꯣꯛꯑꯒ ꯌꯦꯡꯗꯧꯕ ꯏꯇꯣꯝꯗ ꯀꯥꯞꯊꯣꯛꯄꯗꯨꯗꯤ ꯅꯨꯡꯉꯥꯏꯐꯝ ꯈꯪꯗꯦꯅꯦ
ꯑꯦ ꯅꯨꯡꯉꯥꯏꯒꯗꯕꯅꯤ ꯏꯇꯣꯝꯇ ꯑꯣꯏꯔꯁꯨ
ꯑꯝ ꯕꯔꯥꯖꯤꯟ ꯏꯄꯥꯏ ꯄꯥꯏ ꯂꯩꯕꯁꯤ ꯖꯄꯥꯟꯁꯤ ꯏꯄꯥꯏ ꯄꯥꯏꯗꯔ꯭ꯦꯅꯦ
ꯍꯦ ꯍꯦ ꯍꯦꯔꯣꯒꯤꯗꯤ ꯂꯥꯁꯇ ꯌꯦꯡꯉꯁꯤ ꯍꯣꯔꯦꯟ ꯃꯨꯟꯅ ꯌꯦꯡꯉꯨ ꯃꯨꯟꯅ ꯑꯆꯥꯄꯣꯠꯇꯣ ꯇꯨꯡꯖꯟ ꯂꯩꯅꯕ ꯄꯩꯁꯥꯗꯣ ꯇꯨꯡꯖꯤꯟꯅꯕꯀꯣ ꯀꯥꯏꯗꯅꯣꯃ ꯇꯨꯡꯖꯤꯟꯅꯕ ꯔꯦꯗꯤꯗ ꯂꯩꯔꯣ
ꯍꯣꯏꯅꯦ ꯂꯩꯔꯗꯝꯅꯤ ꯅꯠꯇꯦ ꯖꯄꯥꯟꯁꯤꯕꯨ ꯒꯣꯜ ꯑꯃꯒꯥ ꯆꯟꯕ ꯉꯝꯗꯣꯏꯔꯣ ꯇꯧꯏꯁꯤꯕꯨ
ꯑꯁ ꯌꯥꯔꯦ ꯌꯥꯔꯦ ꯑꯈꯣꯏꯒꯤꯗꯤꯀꯣ ꯍꯣꯔꯦꯟ ꯌꯦꯡꯉ ꯈꯪꯒꯅꯤ ꯏꯇꯥꯎꯕꯨ ꯀꯩꯅꯣꯅꯦ ꯌꯨꯝ ꯃꯤ ꯑꯃꯇ ꯂꯩꯇ꯭ꯔꯕꯣ ꯏꯇꯣꯝꯇ ꯌꯦꯡꯉꯦ ꯍꯥꯏꯁꯤꯕꯣ
ꯃꯤ ꯂꯩꯇ꯭ꯔꯦ ꯂꯩꯇꯗꯩ ꯏꯇꯥꯎꯗ ꯐꯣꯟ ꯇꯧꯔꯛꯏꯁꯤꯅꯤ
ꯀꯩꯅꯣꯅꯦ ꯏꯃꯥ ꯕꯕꯥꯒꯗꯨ ꯀꯥꯏ ꯆꯠꯈ꯭ꯔꯕꯅꯣꯅꯦ
ꯋꯥꯔꯤ ꯂꯣꯏ ꯇꯨꯝꯅꯔꯝꯃꯅꯤ
ꯀꯩꯅꯣ ꯑꯉꯥꯡꯁꯤꯡꯗꯤ ꯑꯉꯥꯡꯒ ꯑꯝꯇ ꯂꯩꯇ꯭ꯔꯕꯣ
ꯑꯉꯥꯡꯒꯁꯨ ꯌꯦꯡꯅꯤꯡꯗ꯭ꯔ ꯃꯥꯜꯂꯦ ꯂꯣꯏ ꯇꯨꯝꯅꯈ꯭ꯔꯦ
ꯑꯉꯥꯎꯕꯗꯧꯅ ꯏꯇꯥꯎ ꯑꯗꯨꯝ ꯀꯣꯏꯂꯥꯎ ꯂꯥꯎ ꯂꯩꯔꯕꯅꯦ
ꯏꯇꯣꯝꯗꯅ ꯀꯣꯏꯂꯥꯎ ꯂꯥꯎ ꯂꯩꯁꯦ ꯑꯗꯨꯅꯅꯤꯅꯦ ꯏꯇꯥꯎꯗ ꯂꯛꯅꯔꯒꯦꯅ ꯕꯣꯜꯖꯤꯅ ꯍꯧꯖꯤꯛꯅꯅꯦ ꯂꯩꯈꯠꯂꯛꯄꯁꯤꯗ ꯑꯩꯩꯅ ꯑꯁ ꯇꯧꯐꯝ ꯈꯪꯗ ꯍꯔꯥꯎꯔꯤꯕꯅꯤ
ꯍꯦꯍꯦ ꯍ ꯑꯗꯨꯗꯤ ꯍꯔꯥꯎꯕꯩ ꯄꯩꯁꯥ ꯈꯥꯔ ꯊꯥꯔꯛꯑꯣꯑꯆꯥꯄꯣ ꯄꯣꯠ ꯂꯩꯅꯕ
ꯄꯩꯁꯥꯗꯤ ꯍꯌꯦꯡ ꯏꯇꯥꯎꯅ ꯄꯣꯜꯔꯅꯤ ꯄꯨꯊꯣꯛꯇꯨ ꯂꯩꯔꯝꯅꯤ
ꯍꯣꯏꯅꯦ ꯍꯣꯏꯅꯦ ꯑꯩ ꯍꯌꯦꯡꯒꯤꯁꯨ ꯇꯧꯅꯤꯅꯦ ꯍꯧꯖꯤꯛ ꯄꯩꯁꯥ ꯈꯥꯔ ꯊꯥꯔꯛꯑꯣꯕ
ꯏꯇꯥꯎꯅ ꯍꯌꯦꯡꯗꯤ ꯈꯥꯔꯗꯤ ꯄꯨꯊꯣꯛ ꯇꯥꯔꯤꯌꯦ
ꯍꯣꯏ ꯄꯨꯊꯣꯛꯀꯦ ꯍꯥꯏꯕꯅꯤ ꯍꯧꯖꯤꯛ ꯄꯩꯁꯥ ꯈꯥꯔ ꯊꯔꯛꯑꯣ ꯍꯥꯏꯕꯅꯦ ꯍꯣꯏ ꯂꯤꯁꯤꯡ ꯇꯔꯥꯃꯨꯛꯇ
ꯏꯁ ꯏꯇꯥꯎꯒꯤꯁꯦ ꯕꯣꯜ ꯄꯣꯔꯅꯤ ꯈꯪꯕꯩ ꯄꯩꯁꯥ ꯈꯜꯂꯞꯄꯅ ꯃꯜꯂꯤꯅꯤ
ꯑꯩ ꯑꯩ ꯏꯇꯥꯎꯗ ꯂꯨꯄꯥ ꯂꯤꯁꯤꯡ ꯇꯔꯥ ꯍꯥꯞꯄ ꯁꯤꯡꯒꯦ ꯇꯔꯥ ꯄꯨꯒꯦ ꯀꯨꯟ ꯄꯤꯒꯦꯅꯦ ꯍ
ꯏꯇꯥꯎꯕꯤꯁꯤ ꯕꯣꯟ ꯄꯣꯔꯅꯤ ꯈꯪꯗꯅ ꯗꯁꯥ ꯍꯥꯏꯔꯛꯄꯥ ꯃꯥꯜꯂꯤꯗ
ꯑꯦ ꯕꯣꯜꯒ ꯃꯔꯤ ꯂꯩꯅꯗꯦꯗ
ꯏꯁ ꯕꯣꯜꯒ ꯃꯔꯤ ꯂꯩꯅꯗꯦꯗ ꯕꯣꯜ ꯗꯤ ꯇꯥꯏ ꯖꯤ ꯊꯝ ꯂꯩ ꯈꯁꯤꯅ ꯄꯥꯈꯠꯇꯨꯅ ꯍꯌꯦꯡꯗꯤ ꯄꯨꯊꯣꯛꯈ꯭ꯔꯅꯤ ꯍꯥꯏꯗꯅ ꯄꯩꯁꯥ ꯍꯥꯟꯅ ꯄꯨꯍꯧꯒꯦ ꯍꯥꯏꯕ ꯃꯥꯜꯂꯦꯕ ꯌꯨꯕꯦꯁꯨ ꯍꯌꯦꯡ ꯆꯥꯕꯤ ꯊꯛꯄꯤ ꯂꯣꯏꯔꯕ ꯃꯇꯨꯡꯗ ꯄꯨꯂꯁꯦ
ꯑꯁ ꯅꯠꯇꯦꯅꯦ ꯏꯇꯥꯎ ꯑꯩꯁꯦ ꯑꯥ ꯁꯨꯝ ꯂꯧꯕꯅꯦ ꯄꯣꯠ ꯂꯩꯒꯦ ꯊꯣꯛꯂꯛꯄꯀꯣ ꯄꯩꯁꯥꯁꯦ ꯁꯨꯗ꯭ꯔꯦꯕ ꯑꯗꯣ ꯑꯩ ꯌꯨꯝꯗꯗꯤ ꯂꯩꯍꯧꯕꯀꯣ ꯑꯗꯨꯅ ꯑꯩꯇꯥꯎꯗꯩ ꯈꯔ ꯄꯨꯒꯦꯅ ꯊꯥꯔꯛꯑꯣ ꯍꯥꯏꯕꯅꯤꯅꯦ ꯏꯇꯥꯎ
ꯑꯇꯣꯞꯄꯗ ꯍꯪꯉꯨ ꯍꯌꯦꯡ ꯕꯣꯟ ꯂꯣꯏꯔꯒ ꯏꯇꯥꯎꯅ ꯀꯣꯡꯂ ꯃꯇꯨꯡꯗꯣ ꯃꯗꯨꯗ ꯄꯤꯒꯦ
ꯍꯣ ꯏꯇꯥꯎꯁꯤ ꯇꯤꯟꯅꯕꯒꯤ ꯀꯥꯟꯅꯕꯅꯤ ꯀꯩꯝ ꯂꯩꯇ꯭ꯔꯦꯅꯦ ꯊꯥꯖꯕ ꯍꯥꯠꯂꯦ
ꯇꯤꯟꯅꯕꯒꯤ ꯅꯠꯇꯦ ꯕꯣꯜꯒꯤ ꯄꯩꯁꯥ ꯊꯥꯅꯩꯅ ꯀꯃꯥꯏ ꯊꯅꯩꯅꯣ
ꯑꯩ ꯄꯣꯠ ꯂꯩꯕ ꯆꯠꯂꯦ ꯁꯣꯝꯗ ꯄꯩꯁꯥ ꯁꯨꯗ꯭ꯔꯦ ꯍꯥꯏꯕꯅꯤꯅꯦ ꯑꯊꯨꯕꯅꯤ
ꯐ ꯀꯩꯗꯧꯕꯩꯅꯣ
ꯏꯇꯥꯎꯁꯨ ꯐꯣꯟꯗꯨꯕꯨ ꯀꯩꯅꯣꯅꯦ ꯁꯨꯔꯨ ꯁꯨꯔꯨ ꯅꯩꯔ ꯄꯥꯏꯔꯕꯣ
ꯇꯥꯎ ꯖꯐꯥ ꯅꯝ ꯆꯟ ꯉꯁꯤꯗꯤ ꯏꯇꯥꯎ ꯅꯍꯥꯟ ꯏꯀꯥꯏꯒꯨꯝ ꯇꯧꯕꯅꯤꯗ
ꯑꯍ ꯍ ꯖꯄꯥꯟ ꯍꯩ ꯁꯤꯗꯤ ꯍꯦꯔꯣꯒꯤꯗꯤ ꯂꯥꯁꯇ ꯑꯩꯅ ꯍꯥꯏꯗꯅ ꯖꯥꯄꯟꯗꯤ ꯇꯧꯔꯛꯀꯅꯤ ꯑꯗꯨꯝ ꯑꯗꯨ ꯏꯇꯥꯎ ꯄꯩꯁꯥꯗꯣ ꯊꯥꯔꯛꯑꯣꯗꯅ
ꯑꯁ ꯊꯥꯏꯔꯣꯏ ꯊꯥꯏꯔꯣꯏ ꯏꯇꯥꯎ ꯗꯥꯎꯅꯗꯥꯎ ꯌꯥꯗꯅꯦ ꯖꯄꯥꯟ ꯅꯒ ꯍꯦꯟꯗꯀꯣ ꯉꯝ
ꯑ ꯌꯦꯡꯉꯣ ꯌꯦꯡꯉꯣ ꯃꯨꯟꯅ ꯌꯦꯡꯉꯣ ꯃꯤꯟꯅ ꯌꯦꯡꯉꯣ ꯃꯤꯠ ꯆꯣꯏꯒꯅꯨ
ꯑꯅꯤ ꯁꯔꯤ ꯏꯇꯥꯎ ꯕꯔꯥꯖꯤꯟꯅꯗꯤ ꯊꯣꯏꯅꯤꯌꯦ
ꯥꯕꯔꯖꯤꯟ ꯗꯨꯗꯤ ꯍꯣꯔꯦꯟ ꯂꯥꯁ ꯇ ꯃꯑꯣꯡ ꯃꯥꯜꯍꯜꯂꯒ ꯊꯣꯛꯈꯔꯗꯅꯤ ꯌꯦꯡꯑꯣ
ꯊꯣꯛꯑꯣꯢ ꯊꯣꯛꯑꯣꯢ
ꯍꯧꯖꯤꯛ
ꯍꯧ
ꯖꯄꯥꯟꯅ ꯆꯟꯕ ꯍꯧꯔꯛꯏꯗꯨ ꯃꯨꯟꯅ ꯌꯦꯡꯉꯨ ꯇꯞ ꯇꯞꯅ ꯅꯩꯔꯛꯀꯅꯤ
ꯑꯦꯑꯦ ꯍꯧꯖꯤꯛ ꯍꯥꯞ ꯃꯃꯥꯡꯗ ꯁꯤꯡꯗꯣꯛ ꯔꯛ ꯑꯏꯤ ꯚꯥꯔꯖꯤꯟꯅ ꯑꯩꯕꯖꯤ ꯕꯔꯖꯤꯟ ꯁꯤꯡꯗꯣꯛ ꯂꯑꯅꯤ ꯌꯦꯡꯉꯣ
ꯕꯔꯖꯤꯟ ꯍꯗꯤ ꯗꯞꯅꯦ ꯍꯥꯏꯕꯅꯤ ꯑꯩꯅ ꯍꯥꯏꯗꯤ
ꯑꯦ ꯇꯥꯎ ꯁꯤꯟꯗꯣꯛꯂꯛꯀꯅꯤ ꯁꯤꯟꯗꯣꯛꯂꯛꯀꯅꯤ ꯗꯞ ꯅꯠꯇꯦ
ꯑꯁ ꯌꯥꯝ ꯚꯔꯖꯤꯟ ꯚꯔꯖꯤꯟꯗ ꯌꯥꯝ ꯉꯥꯎꯖꯕ ꯋꯥꯔꯣ
ꯑꯦ ꯉꯥꯎꯖꯕ ꯅꯠꯇꯦ ꯐꯖꯕ ꯂꯝ ꯍꯥꯏꯁꯤꯗꯤ ꯀꯅꯥꯅꯕꯨ ꯄꯥꯝꯃꯨꯗꯣꯢꯅꯣ
ꯑꯣ ꯖꯄꯥꯟꯁꯤꯅ ꯊꯤꯁꯤꯅꯦꯕ ꯅꯪ ꯍꯥꯏꯁꯦ
ꯖꯄꯥꯟ ꯊꯤ ꯍꯥꯢꯕ ꯅꯠꯇꯦ ꯕꯔꯖꯤꯟ ꯁꯤꯗꯤ ꯐꯖꯩꯕꯅꯦꯍꯦ ꯕꯔꯖꯤꯟꯗꯤ ꯁꯤꯡꯗꯣꯔꯛ ꯀꯅꯤ
ꯑꯦ ꯑꯊꯤꯕꯔꯥ
ꯕꯣꯟꯁꯨ ꯅꯨꯉꯥꯢꯔꯤ ꯉꯥꯏꯍꯥꯛ ꯊꯝꯒꯤꯒꯦ ꯑꯃꯨꯛ ꯇꯧꯔꯛꯀꯦ ꯕꯣꯟ ꯁꯤꯡꯗꯣꯛꯑ ꯃꯇꯨꯡꯗ ꯇꯧꯔꯛ ꯑꯒꯦ
ꯏꯀꯥꯏꯔꯦ ꯃꯥꯜꯂꯦ ꯇꯝꯃꯣ ꯇꯝꯃꯣ ꯇꯝꯃꯣ
ꯑꯩꯗꯤ ꯢꯀꯥꯢꯗꯦ ꯆꯤꯡꯗꯣꯛꯑ ꯃꯇꯨꯡ ꯇꯧꯔꯛꯀꯦꯀꯣ